ꯍꯥ ꯇꯥꯕꯔꯣ
ꯇꯥꯔꯦ ꯇꯥꯔꯦ
ꯑꯣ ꯀꯔꯤ ꯇꯧꯔꯝꯃꯤꯅꯣ
ꯑꯩꯗꯣ ꯍꯧꯖꯤꯛ ꯁꯥꯟꯅꯔꯝꯕꯅꯦ
ꯑꯩꯒꯤ ꯃꯈꯣꯟꯁꯦ ꯌꯥꯝ ꯇꯞꯄ꯭ꯔꯥ ꯐꯖꯅ ꯇꯥꯕ꯭ꯔꯥ ꯀꯃꯥꯏꯅ ꯇꯧꯏ
ꯃꯈꯣꯜꯁꯦ ꯑꯗꯨꯝ ꯌꯥꯔꯦ ꯍꯧꯖꯤꯛꯀꯤ ꯑꯣꯏꯅꯗꯤ ꯑꯩꯅ ꯂꯩꯈꯠꯄꯁꯤꯅ ꯑꯣꯏꯒꯗꯣꯏꯔꯥ ꯑꯣ ꯌꯥꯔꯦ ꯌꯥꯔꯦ ꯍꯧꯖꯤꯛꯀꯤ ꯑꯣꯏꯅꯗꯤ
ꯑꯣ ꯅꯪ ꯅꯨꯡꯊꯤꯟ ꯅꯨꯡꯊꯤꯟ ꯍꯦꯛ ꯍꯦꯛ ꯀꯩꯅꯣ ꯇꯧꯕ ꯆꯠꯄꯗꯣ ꯑꯩꯈꯣꯏꯒꯤ ꯆꯦꯟꯕ ꯍꯦꯛ ꯍꯦꯛ ꯆꯠꯄꯗꯣ ꯀꯥꯟꯅꯕ꯭ꯔꯣ ꯅꯁꯥꯗꯣ ꯈꯔ ꯌꯥꯡꯉꯛꯄ꯭ꯔꯣ
ꯆꯦꯟꯕ ꯆꯠꯄꯁꯦ ꯑꯗꯨꯝ ꯌꯥꯡꯉꯛꯄꯒꯨꯝ ꯐꯥꯎꯋꯦ ꯏꯁꯥꯗ ꯑꯗꯨꯝ ꯅꯨꯡꯉꯥꯏꯔꯛꯑꯦ ꯑꯗꯒꯤ ꯏꯁꯥꯁꯦ ꯀꯪꯈꯠꯂꯛꯄꯗꯧꯅ ꯇꯧꯋꯦ ꯆꯦꯟꯕꯁꯦ ꯑꯗꯨꯝ ꯅꯨꯡꯉꯥꯏꯕꯖꯥꯠꯅꯤ ꯆꯦꯟꯕꯨ ꯆꯦꯟꯈ꯭ꯔꯗꯤ ꯑꯗꯨꯝ ꯆꯦꯟꯅꯤꯡꯕ ꯐꯥꯎꯕ ꯑꯗꯨꯝ ꯍꯦꯟꯒꯠꯂꯛꯑꯦ ꯃꯈꯥ ꯇꯥꯅꯁꯨ ꯑꯗꯨꯝ ꯆꯦꯟꯈꯤꯒꯦꯅ ꯈꯜꯂꯦ
ꯑꯗꯨꯅꯤꯅꯦ ꯍꯛꯆꯥꯡ ꯐꯅ ꯂꯩꯕꯁꯤꯅ ꯈ꯭ꯋꯥꯏꯗꯒꯤ ꯍꯦꯟꯅ ꯐꯩꯌꯦꯕ ꯍꯛꯆꯥꯡꯗ ꯂꯩꯅꯥ ꯇꯤꯟꯅꯥ ꯆꯪꯗꯕ ꯑꯗꯒꯤ ꯀꯩ ꯅꯥ ꯌꯦꯛꯄ ꯌꯥꯎꯗꯕ ꯍꯥꯏꯇꯥꯔꯦꯅꯦ ꯅꯥꯕꯨ ꯅꯥꯗ꯭ꯔꯗꯤ ꯊꯕꯛ ꯄꯥꯡꯊꯣꯛꯅꯤꯡꯕ ꯊꯕꯛ ꯂꯣꯏꯅꯃꯛ ꯃꯔꯤꯛ ꯆꯨꯝ ꯆꯨꯝꯅ ꯃꯄꯥꯆꯥ ꯆꯥꯅ ꯄꯥꯡꯊꯣꯛꯄ ꯉꯝꯃꯦꯗꯅ ꯑꯗꯨꯗꯨꯅ ꯍꯛꯆꯥꯡꯁꯦ ꯌꯥꯝ ꯆꯥꯎꯍꯟꯗꯕꯤꯗ ꯆꯥꯡ ꯑꯃꯗ ꯂꯩꯒꯗꯕ ꯃꯥꯒꯤ ꯃꯑꯣꯡꯗꯨꯗ ꯑꯗꯨꯝ ꯂꯩꯍꯟꯕ ꯁꯤꯅ ꯈꯋ꯭ꯥꯏ ꯐꯔꯦ
ꯍꯛꯆꯥꯡꯁꯦ ꯑꯩꯒꯤ ꯂꯨꯝꯕꯒꯤ ꯆꯥꯡꯁꯤ ꯌꯥꯝ ꯍꯦꯟꯒꯠꯂꯛꯄꯁꯤꯅ ꯇꯨꯝꯕ ꯌꯥꯔꯛꯇꯕ ꯆꯥꯕ ꯊꯛꯄꯗ ꯌꯥꯝꯅ ꯍꯦꯟꯅ ꯆꯥꯁꯟꯈ꯭ꯔꯒ ꯇꯨꯝꯕ ꯉꯝꯃꯛꯇꯕ ꯑꯃꯗꯤ ꯅꯣꯏꯈꯠꯂꯛꯄꯁꯦ ꯌꯥꯝꯅ ꯍꯦꯟꯒꯠꯂꯛꯄꯗꯒꯤ ꯍꯛꯆꯥꯡꯁꯤ ꯄꯨꯕ ꯉꯝꯃꯛꯇ꯭ꯔꯦ ꯑꯗꯨꯅ ꯍꯛꯆꯥꯡꯁꯦ ꯐꯅ ꯂꯩꯇꯕ ꯌꯥꯗ꯭ꯔꯦ ꯆꯦꯟꯕ ꯈꯣꯠꯄꯁꯤꯅ ꯑꯃꯨꯛ ꯍꯦꯟꯅ ꯐꯍꯜꯂꯦ ꯊꯨꯅꯁꯨ ꯏꯌꯥꯡ ꯀꯪꯊꯍꯟꯕ ꯉꯝꯕ ꯑꯗꯒꯤ ꯋꯥꯈꯜꯁꯨ ꯅꯨꯡꯉꯥꯏꯍꯟꯕ ꯁꯤꯅ ꯑꯗꯨꯝ ꯆꯦꯟꯅꯤꯡꯕ ꯐꯥꯎꯍꯟꯕ ꯆꯦꯟꯕꯨ ꯆꯦꯟꯈ꯭ꯔꯗꯤ ꯑꯗꯨꯅ ꯑꯗꯨꯃꯥꯏꯅ ꯇꯧꯕꯅꯤ
ꯑꯗꯨꯅꯦ ꯅꯣꯡꯃꯒꯤ ꯅꯣꯡꯃꯒꯤ ꯍꯨꯃꯥꯡ ꯈꯔ ꯈꯔ ꯇꯥꯍꯟꯕ ꯁꯤꯅ ꯈ꯭ꯋꯥꯏꯗꯒꯤ ꯐꯔꯦ ꯑꯗꯣ ꯅꯪꯒꯤ ꯍꯛꯆꯥꯡ ꯆꯥꯎꯈꯠꯂꯛꯄꯗ ꯈꯨꯔꯨ ꯅꯥꯕꯒꯨꯝꯕ ꯈꯣꯡꯄꯥꯛꯇ ꯀꯒꯨꯝꯕ ꯅꯥꯕ ꯈꯣꯠꯄꯗꯤ ꯌꯥꯎꯕ꯭ꯔ ꯃꯔꯛ ꯃꯔꯛꯇꯒ
ꯑꯣ ꯑꯩꯒꯤ ꯑꯔꯨꯝꯕꯁꯤꯅ ꯂꯨꯝꯕꯕꯁꯤ ꯍꯦꯟꯕꯅꯤꯅ ꯆꯦꯟꯕꯗ ꯈꯨꯔꯨꯗ ꯈ ꯈ ꯅꯥꯕ ꯈꯨꯔꯥꯏꯗ ꯅꯥꯕ ꯃꯔꯛ ꯃꯔꯛꯇꯗꯤ ꯌꯥꯎꯏꯤ ꯑꯗꯣ ꯁꯨꯝ ꯇꯤꯡꯊꯣꯛꯄ ꯈꯣꯠꯄ ꯆꯦꯟꯕ ꯂꯣꯏꯔꯒ ꯅꯠꯇ꯭ꯔꯒꯅ ꯆꯠꯂꯝꯗꯥꯏ ꯇꯦꯡꯊꯣꯛꯄ ꯈꯣꯠꯄ ꯇꯧꯔꯒ ꯑꯗꯨꯝ ꯐꯕꯗꯤ ꯉꯝꯃꯦ ꯑꯗꯨꯅ ꯀꯌꯥ ꯊꯣꯏꯗꯣꯛꯇꯦ ꯍꯥꯏꯕꯗꯤ ꯌꯥꯝꯅ ꯅꯥꯕꯗꯤ ꯑꯣꯏꯗꯦ ꯅꯥꯕ ꯇꯥꯔꯕꯁꯨ ꯑꯗꯨꯝ ꯀꯨꯏꯗꯕꯤꯗ ꯐꯍꯜꯂꯦ ꯅꯪꯗꯤ ꯆꯦꯟꯗ꯭ꯔꯕ꯭ꯔꯣ ꯀꯃꯥꯏꯅ ꯇꯧꯔꯤꯒꯦ
ꯑꯩꯁꯨ ꯆꯦꯟꯕꯁꯦ ꯃꯔꯛ ꯑꯃ ꯆꯦꯟꯕ ꯆꯠꯂꯝꯃꯦ ꯁꯤꯗꯒꯤ ꯌꯥꯝꯅ ꯅꯨꯡꯇꯤꯃꯛꯀꯤꯗꯤ ꯅꯠꯇꯦ ꯑꯗꯣ ꯈꯔ ꯈꯔ ꯆꯠꯂꯝꯃꯦ ꯑꯗꯨꯗꯒꯤ ꯍꯟꯗꯛꯁꯦ ꯀꯨꯏꯗꯕꯤꯗ ꯑꯩꯁꯦ ꯅꯨꯡꯇꯤꯒꯤ ꯆꯠꯂꯒꯦꯅ ꯑꯌꯨꯛꯁꯤꯗ ꯆꯠꯄ ꯍꯧꯔꯛꯀꯥꯟꯁꯤꯗ ꯍꯛꯆꯥꯡꯁꯦ ꯌꯥꯗꯕ ꯑꯃ ꯂꯩ ꯌꯥꯎꯗꯅ ꯆꯠꯈꯤꯗ꯭ꯔꯦ ꯑꯩꯗꯤ ꯆꯠꯄ ꯆꯦꯟꯕ ꯉꯝꯗ꯭ꯔꯦ ꯆꯦꯟꯕꯁꯦ ꯑꯩ ꯇꯣꯛꯄ ꯇꯣꯛꯑꯗ꯭ꯔꯥ ꯈꯪꯗꯦ ꯍꯟꯇꯛ ꯃꯇꯥꯡꯁꯦ ꯑꯗꯨꯅꯤ ꯇꯧꯔꯤꯁꯦ ꯍꯛꯆꯥꯡ ꯍꯛꯆꯥꯡ ꯁꯣꯛꯂꯛꯄ ꯍꯥꯏꯁꯦ ꯍꯛꯆꯥꯡꯕꯨ ꯁꯣꯛꯂꯛꯑꯗꯤ ꯊꯕꯛꯁꯦ ꯀꯔꯤꯝꯇ ꯄꯥꯡꯊꯣꯛꯄ ꯉꯝꯗ꯭ꯔꯦꯕ ꯂꯣꯏ ꯁꯣꯏꯗꯣꯔꯦꯕ ꯑꯗꯨꯅ ꯑꯗꯨꯅ ꯑꯩꯁꯦ ꯃꯊꯥ ꯁꯥꯕꯅ ꯌꯥꯗ꯭ꯔꯦꯅ ꯇꯧ ꯂꯩꯔꯝꯃꯤ
ꯃꯥꯅꯤꯅꯦ ꯍꯛꯆꯥꯡ ꯁꯣꯛꯂꯛꯑꯗꯤ ꯌꯥꯝꯅ ꯕꯦꯔꯥ ꯀꯥꯔꯤꯕꯅꯤꯅꯦ ꯑꯗꯨ ꯍꯥꯟꯅ ꯐꯍꯜꯂꯒ ꯀꯣꯟꯅ ꯆꯦꯟꯕ ꯈꯣꯠꯄ ꯍꯛꯆꯥꯡ ꯁꯥꯖꯦꯟꯗꯣ ꯇꯧꯅꯕ ꯑꯗꯨꯅ ꯊꯨꯅ ꯐꯍꯜꯂꯣ ꯅꯥꯕꯁꯨ ꯊꯨꯅ ꯐꯔꯣ ꯗꯣꯛꯇꯔꯗ ꯌꯦꯡꯊꯣꯛꯑꯒ ꯅꯥꯕꯗꯨ ꯐꯔꯒ ꯆꯦꯟꯅꯅꯕ
ꯐꯔꯦ ꯐꯔꯦ ꯃꯃꯥꯡꯗ ꯑꯩꯈꯣꯏꯅꯤ ꯆꯗ ꯆꯠꯂ ꯆꯠꯂꯒ ꯆꯠꯂꯝꯕꯗꯣ ꯑꯗꯨꯗꯣ ꯅꯨꯡꯉꯥꯏꯕꯅꯤꯅꯦ ꯍꯛꯆꯥꯡ ꯑꯁꯤ ꯌꯥꯝ ꯌꯥꯡꯉꯒ ꯆꯥꯕ ꯊꯛꯄꯗꯒ ꯌꯥꯝꯅ ꯀꯩ ꯍꯥꯏꯅꯤ ꯍꯜꯂꯛꯑꯒ ꯋꯥꯕꯅꯤꯅ ꯆꯥꯕ ꯊꯛꯄꯗ ꯐꯖꯅ ꯑꯄꯟꯕ ꯑꯝꯇ ꯂꯩꯇꯕꯤꯗ ꯌꯥꯝ ꯅꯨꯡꯉꯥꯏꯈꯤꯕꯅꯤꯅ ꯑꯗꯨ ꯃꯇꯥꯡꯗꯣ ꯑꯃꯨꯛꯀ ꯑꯃꯨꯛꯀ ꯇꯧꯖꯕ꯭ꯔꯣ ꯑꯗꯨ ꯑꯃꯨꯛꯀ
ꯌꯥꯏꯌꯦ ꯑꯗꯨꯃꯥꯏꯅ ꯆꯦꯟꯕꯗꯣ ꯇꯧꯔꯁꯨ ꯌꯥꯏ ꯍꯥꯏꯕꯗꯤ ꯍꯛꯆꯥꯡꯁꯤꯅ ꯌꯥꯡꯅꯤꯡꯕꯅꯤꯅ ꯆꯦꯟꯗ ꯌꯥꯔꯛꯥꯛꯇꯦ ꯑꯗꯨꯅ ꯈꯔ ꯈꯔ ꯆꯦꯟꯕ ꯅꯣꯡꯃꯒꯤ ꯈꯔ ꯈꯔ ꯆꯦꯟꯈ꯭ꯔꯗꯤ ꯆꯥꯔꯤꯁꯤꯒ ꯂꯩꯔꯤꯁꯤꯒ ꯈꯥꯏꯗꯣꯛꯅꯕꯗ ꯅꯪꯀ ꯐꯣꯜ ꯇꯥꯗ꯭ꯔꯕ ꯑꯗꯨꯅ ꯆꯦꯟꯗꯕ ꯌꯥꯔꯛꯇ꯭ꯔꯦ ꯅꯨꯄꯤꯒꯤ ꯈꯖꯤꯛ ꯈꯖꯤꯛ ꯑꯣꯏꯔꯕꯁꯨ ꯊꯕꯛ ꯁꯨꯔꯁꯨ ꯍꯖꯤꯔꯥ ꯆꯠꯂꯖꯤꯔ ꯈꯜꯂꯦ ꯑꯩꯗꯤ
ꯍꯖꯤꯔꯥ ꯆꯠꯂꯗꯤ ꯑꯩꯉꯣꯟꯗꯁꯨ ꯍꯧꯔꯝꯃꯣꯏꯍꯦ ꯌꯨꯝꯗꯁꯨ ꯄꯩꯁꯥ ꯊꯣꯛꯇꯕꯤ ꯁꯨꯝ ꯂꯩꯗ ꯁꯔꯣꯛ ꯍꯖꯤꯔꯥ ꯊꯥ ꯑꯃ ꯑꯅꯤ ꯆꯠꯊꯣꯛꯑꯒ ꯒꯥꯔꯤ ꯃꯆꯥꯗ ꯀꯩꯅꯣꯝ ꯏꯟꯖꯥꯡ ꯆꯥꯕ꯭ꯔꯥ ꯀꯩꯅꯣꯝ ꯇꯧꯊꯣꯛꯄ ꯌꯥꯏ ꯀꯩꯅꯣ
ꯍꯖꯤꯔꯥ ꯁꯨꯔꯗꯤ ꯌꯨꯝ ꯁꯥꯕꯁꯨ ꯍꯩꯔꯅꯤ ꯌꯨꯝ ꯁꯥꯕꯁꯨ ꯂꯥꯏꯔꯛꯑꯅꯤ ꯄꯩꯁꯥꯁꯨ ꯐꯪꯒꯅꯤ ꯍꯥꯏꯗꯤ ꯒꯥꯔꯤ ꯑꯃ ꯂꯩꯔꯒ ꯇꯣꯡꯉꯒ ꯀꯣꯏ ꯆꯠꯄꯁꯨ ꯌꯥꯔꯛꯑꯅꯤ ꯑꯗꯨꯅ ꯍꯖꯤꯔꯥ ꯁꯨꯨꯔꯖꯤꯔꯥꯅ ꯑꯍꯟ ꯃꯤꯁꯇ꯭ꯔꯤꯒꯨꯝꯕ ꯑꯃ ꯃꯇꯨꯡ ꯏꯟꯅꯔꯒ ꯑꯗꯨꯅ ꯊꯤꯔꯨꯁꯤꯔꯥꯅ ꯈꯜꯂꯤꯕ
ꯑꯣ ꯑꯗꯨꯗꯤ ꯏꯕꯥꯅꯤꯡꯡ ꯆꯠꯂꯒ ꯀꯅꯥꯅ ꯍꯩ ꯑꯗꯣ ꯑꯩꯈꯣꯏ ꯏꯌꯥꯝꯕ ꯑꯃ ꯂꯩꯕꯗꯣ ꯃꯥꯏ ꯃꯇꯨꯡꯗ ꯏꯟꯅꯈ꯭ꯔꯁꯤꯔꯥ ꯑꯗꯨꯔꯒꯅ ꯌ ꯊ ꯍꯥꯏ ꯆꯜꯂꯒ ꯑꯩꯈꯣꯏꯒꯤ ꯌꯨꯝ ꯁꯥꯗꯣꯔꯤꯕ ꯂꯩ ꯃꯌꯥꯝꯁꯤꯁꯨ ꯏꯕꯥꯅꯤ ꯍꯩꯔꯗꯤ ꯃꯤ ꯅꯦꯛꯅꯗꯕꯤꯗ ꯑꯁꯤ ꯆꯦꯛꯀꯣꯟ ꯍꯥꯏꯔ ꯃꯥꯡ ꯂꯩꯔꯦ ꯅꯣꯡꯃꯒꯤꯒ ꯑꯃꯅꯤ ꯑꯃꯒ ꯁꯨꯝ ꯍꯣꯜꯂꯒ ꯁꯥꯖꯤꯟꯕꯅ ꯌꯥꯅꯤꯅꯦ ꯄꯩꯁꯥ ꯌꯥꯝꯅ ꯃꯥꯡꯉꯏꯅꯦ
ꯑꯗꯨꯅꯤ ꯆꯦꯛꯀꯣꯟꯁꯨ ꯏꯅꯛ ꯅꯛꯅ ꯂꯩꯔꯦ ꯆꯦꯛꯀꯣꯟꯜꯅ ꯃꯃꯥꯡꯗ ꯂꯩꯔꯦ ꯑꯗꯨꯒ ꯕꯤꯤꯂꯥꯃꯇꯤ ꯌꯣꯟꯐꯝꯅ ꯃꯅꯤꯡꯗ ꯂꯩꯔꯦ ꯂꯩꯉꯣꯏ ꯌꯣꯟꯐꯝꯁꯨ ꯃꯅꯤꯡꯗ ꯂꯩꯔꯦ ꯌꯣꯠꯁꯨ ꯌꯣꯜꯂꯦ ꯃꯅꯤꯡꯗ ꯈꯖꯤꯛ ꯈꯖꯤꯛ ꯂꯧꯁꯤꯜꯂꯒ ꯌꯨꯝꯁꯦ ꯑꯣꯣꯟ ꯁꯥꯗꯣꯛꯈ꯭ꯔꯁꯤꯔꯥ ꯈꯪꯗꯦꯅꯦ ꯇꯧꯔꯤꯁꯦ
ꯌꯣꯆꯧ ꯑꯃ ꯁꯥꯔꯒ ꯅꯪꯅ ꯄꯥꯝꯖꯕ ꯑꯃ ꯀꯥ ꯃꯅꯨꯡꯗꯒ ꯃꯩꯒꯁꯦ ꯉꯥꯅ ꯊꯥꯟꯕꯤꯌꯦ ꯑꯗꯒꯤ ꯐꯃꯨꯡꯒꯁꯦ ꯍꯄꯣꯠ ꯑꯃ ꯂꯥꯎꯕꯤꯌꯦ ꯑꯗꯒꯤ ꯅꯪ ꯌꯥꯝ ꯄꯥꯝꯖꯕꯤ ꯀꯩꯀꯗꯨ ꯌꯥꯝ ꯂꯩꯗꯥꯏꯅꯦ ꯑꯗꯨ ꯇꯧꯔꯁꯨ ꯍꯥꯏꯕ꯭ꯔꯕ ꯍꯟꯗꯛꯁꯦ ꯍꯖꯤꯔ ꯊꯥꯕꯅꯤ ꯇꯝꯃꯨꯔꯒ
ꯑꯗꯨꯅ ꯐꯗꯧ ꯃꯥꯟꯁꯤꯜꯂꯛꯑꯦ ꯍꯥꯏꯗꯤ ꯂꯩꯔꯤꯕ ꯃꯑꯣꯡꯁꯦ ꯑꯣꯏꯗꯧ ꯃꯥꯟꯁꯤꯜꯂꯛꯇ꯭ꯔꯦ ꯑꯗꯨ ꯑꯍꯟ ꯃꯇꯨꯡ ꯏꯟꯅꯔꯁꯤꯔ ꯈꯜꯂꯦ ꯁꯦꯟꯁꯨ ꯈꯔ ꯈꯔ ꯐꯪꯕ ꯑꯗꯤ ꯅꯪꯅ ꯅꯨꯄꯤ ꯊꯤꯅꯤꯡꯉꯤꯗꯣ ꯑꯗꯨꯁꯨ ꯊꯤꯗꯣꯛꯄꯤ ꯌꯥꯔꯅꯤ ꯇꯣꯂꯣꯞ ꯂꯥꯛꯑꯗꯤ ꯊꯥ ꯊꯥꯒꯤ ꯌꯨꯝ ꯑꯃ ꯁꯥꯥꯡꯈꯤꯕꯒꯤ ꯄꯩꯁꯥꯗꯨꯅ ꯅꯨꯄꯤ ꯊꯥꯛ ꯌꯥꯔꯅꯤ
ꯍ ꯅꯨꯄꯤ ꯊꯥꯛꯄꯗꯣ ꯉꯝꯃꯣꯏꯅ ꯈꯜꯂꯤꯁꯦ ꯑꯗꯣ ꯍꯖꯤꯔꯥ ꯆꯠꯂꯗꯤ ꯑꯗꯨꯝ ꯣꯏ ꯌꯥꯗꯣꯏꯅꯤꯅꯦ ꯑꯗꯨꯁꯨ ꯅꯨꯄꯤꯁꯨ ꯊꯤꯕ ꯊꯤꯖꯤꯜꯂꯗ꯭ꯔꯥ ꯈꯪꯗꯦ ꯃꯌꯥꯝ ꯑꯩꯈꯣꯏ ꯏꯃꯥꯟꯅꯕ ꯏꯁꯨꯡ ꯏꯃꯥꯟꯅꯕꯗꯤ ꯑꯆꯥꯕ ꯂꯣꯏ ꯌꯥꯎꯅꯈ꯭ꯔꯦ ꯃꯆꯥꯕꯨ ꯂꯣꯏ ꯀꯩꯅꯣ ꯇꯧꯈ꯭ꯔꯦ ꯂꯥꯏꯔꯤꯛ ꯇꯝꯈ꯭ꯔꯦ ꯑꯩꯒꯤꯗꯨꯅ ꯍꯌꯦꯡꯋꯥꯏ ꯃꯣꯏ ꯃꯌꯥꯝ ꯆꯪꯕꯅ ꯐꯨꯕꯤꯈ꯭ꯔꯒ ꯈꯄꯣꯠꯇꯤ
ꯑꯗꯨꯅꯦ ꯏꯃꯥꯟꯅꯕꯒꯤ ꯃꯆꯥꯈꯩꯗꯤ ꯁ꯭ꯀꯨꯜ ꯆꯠꯇꯅ ꯆꯥꯎꯅꯈ꯭ꯔꯦ ꯃꯆꯥꯒꯤ ꯃꯄꯥꯟ ꯆꯥꯔꯅꯤꯅ ꯉꯥꯏꯅꯈ꯭ꯔꯦ ꯃꯣꯏꯗꯤ ꯑꯣ ꯑꯩꯈꯣꯏꯅ ꯁꯤꯗ ꯂꯥꯏꯔꯤꯛ ꯇꯝꯖꯟꯅꯅ ꯂꯩꯔꯦ ꯑꯗꯨꯅ ꯍꯖꯤꯔꯥ ꯆꯠ ꯍꯖꯤꯔꯥ ꯈꯪꯗ꯭ꯔꯦ ꯍꯖꯤꯔꯥ ꯆꯠꯂꯒ ꯄꯩꯁꯥ ꯈꯔ ꯈ ꯇꯥꯗꯕ ꯑꯗꯨꯒ ꯆꯥꯎꯈꯠꯅꯕ ꯈꯔꯒ ꯇꯧꯗ꯭ꯔꯗꯤ ꯑꯣꯏꯗꯧ ꯃꯥꯟꯁꯤꯜꯂꯛꯇ꯭ꯔꯦ
ꯅꯪꯒꯤ ꯅꯃꯥꯟꯅꯕ ꯑꯃ ꯎꯝ ꯊꯕꯛ ꯇꯧꯕꯤ ꯑꯃ ꯂꯧꯔꯒ ꯃꯥꯅ ꯊꯕꯛ ꯍꯟꯗꯣꯛꯄꯒ ꯉꯥꯏꯗꯅ ꯅꯨꯡꯉꯥꯏ ꯂꯩ ꯍꯥꯏꯕꯗꯨꯅ ꯍꯦꯟꯅ ꯑꯗꯨꯝ ꯑꯗꯨꯅ ꯑꯗꯨꯝ ꯍꯦꯟꯅ ꯅꯨꯡꯉꯥꯏꯔꯝꯃꯅꯤꯅ ꯇꯧꯏ
ꯑꯗꯨꯅꯦ ꯃꯥ ꯅꯨꯡꯇꯤꯒꯤ ꯃꯥꯁꯨ ꯊꯕꯛ ꯆꯠꯂꯨꯔꯒ ꯍꯜꯂꯛꯑꯒ ꯃꯥꯗꯤ ꯀꯨꯝ ꯅꯥꯏꯕꯅꯤꯅ ꯃꯥꯅ ꯍꯜꯂꯛꯑꯒ ꯃꯥꯒꯤ ꯅꯨꯡꯇꯤꯒꯤ ꯆꯠꯄꯤꯗꯣ ꯉꯥꯏꯔꯒ ꯃꯣꯏ ꯊꯣꯡꯒꯥꯟꯗ ꯂꯩ ꯌꯥꯥꯏ ꯃꯥ ꯍꯜꯂꯛꯄ ꯉꯥꯏꯔꯤꯅꯦ ꯑꯗꯨꯒ ꯍꯟꯃꯤꯟꯅꯔꯒ ꯆꯔꯥꯎ ꯋꯥꯟꯃꯤꯟꯅꯩ ꯍꯥꯏꯔꯤꯁꯤꯅꯦ ꯃꯆꯥꯗꯣ ꯌꯦꯡꯉꯒ ꯅꯨꯡꯉꯥꯏ ꯌꯦꯡ
ꯃꯤꯗꯤ ꯃꯆꯥ ꯃꯁꯨ ꯁꯦꯝꯕ ꯍꯧꯈ꯭ꯔꯦ ꯑꯩꯈꯣꯏꯅ ꯍꯧꯖꯤꯛ ꯏꯁꯥ ꯁꯦꯝꯕ ꯉꯝꯗ ꯂꯩꯔꯦ ꯍꯣꯏ ꯐꯔꯦ ꯐꯔꯦ ꯊꯝꯃꯦ ꯊꯝꯃꯦ